ꯍꯜꯂꯣ
ꯅꯨꯉꯥꯏꯕꯤꯔꯤꯕꯣ
ꯑꯧ ꯅꯨꯉꯥꯏꯕꯤꯔꯤꯌꯦ
ꯍꯧꯖꯤꯛꯀꯥꯟꯖꯦ ꯀꯃꯥꯏ ꯀꯃꯥꯏ ꯇꯧꯔꯤꯒꯦ
ꯖꯤꯀꯥꯟꯁꯦ ꯆꯦꯡ ꯀꯕꯣꯛ ꯆꯥꯔꯦ ꯇꯨꯝꯃꯒ
ꯍꯋꯥꯏ ꯆꯦꯡꯋꯥꯏꯒ ꯏꯆꯥ ꯆꯥꯗ꯭ꯔꯕꯣ
ꯍꯋꯥꯏ ꯆꯦꯡꯋꯥꯏꯗꯩꯗꯤ ꯁꯧꯒ꯭ꯔꯤꯅ ꯈꯔ ꯍꯥꯎꯔꯦ ꯍꯧꯖꯤꯛꯀꯥꯟꯗꯤ
ꯁꯧꯒ꯭ꯔꯤꯅꯕꯨꯗꯤ ꯐꯩꯗ ꯇꯨꯝꯕꯤ ꯈꯣꯠꯄꯤ ꯈꯔ ꯁꯧꯒꯠꯂ ꯇꯨꯝꯅꯕ
ꯎꯝ ꯐꯪꯗꯦꯗ ꯍꯧꯖꯤꯛꯀꯥꯟꯁꯦ ꯊꯕꯛ ꯌꯥꯝꯅ ꯕꯣꯔꯤꯡ ꯆꯨꯕꯗꯣ
ꯃꯥꯅꯤꯅꯦ
ꯀꯩꯗꯧꯔꯒ ꯂꯩꯔꯗꯣꯏꯅꯣ ꯈꯪꯗꯦꯕ ꯁꯤꯃꯥ ꯅꯨꯡꯉꯥꯏꯕ ꯈꯔ ꯌꯦꯡꯒꯗ꯭ꯔꯥ ꯈꯪꯗꯦꯅꯦ
ꯁꯤꯃꯥ ꯌꯦꯡꯕꯩ ꯃꯍꯨꯠꯇ ꯂꯦꯟꯕꯩ ꯂꯦꯟꯕ ꯑꯗꯨꯝ ꯌꯦꯡꯒꯣꯟ ꯈꯔ ꯁꯥꯔ ꯑꯃꯈꯛ ꯄꯣꯠꯆꯩ ꯁꯤꯠꯗꯣꯛ ꯁꯤꯖꯤꯟ ꯈꯔ ꯇꯧ ꯊꯦꯡꯅꯗ ꯄꯪꯁꯤꯠ ꯁꯤꯗꯣꯛꯑꯒ ꯑꯗꯨꯝ ꯄꯪꯅꯩ ꯂꯩꯕꯅ ꯑꯗꯨꯝ ꯅꯨꯡꯉꯥꯏꯗꯧ ꯃꯥꯜꯂꯦ
ꯑꯗꯨꯅ ꯐꯔꯗꯥ
ꯎꯝ ꯑꯔꯩ ꯑꯔꯩꯕ ꯄꯣꯠ ꯆꯩꯩ ꯂꯣꯏ ꯁꯤꯗꯣꯛ ꯁꯤꯖꯤꯟ ꯇꯧꯔꯒ ꯍꯥꯏꯇꯥꯔꯦ
ꯁꯦꯝꯗꯣꯛ ꯁꯦꯝꯖꯤꯟ ꯇꯧꯔꯒ ꯈꯔꯁꯨ ꯆꯥꯎꯈꯠꯍꯧꯕ ꯑꯗꯨꯝ ꯑꯗꯨꯅꯗꯤ ꯐꯗꯧ ꯃꯥꯜꯂꯦ
ꯅꯠꯇꯗꯤ ꯌꯥꯗ꯭ꯔꯦꯕ
ꯃꯥ ꯅꯨꯡꯉꯥꯏꯕ ꯍꯥꯏꯔꯒ ꯗꯨꯔꯟꯗꯔꯗꯣ ꯌꯥꯝ ꯅꯨꯡꯉꯥꯏ ꯍꯥꯏꯌꯦ
ꯑꯩ ꯅꯪ ꯑꯅꯤꯃꯛ ꯌꯦꯡꯉꯦꯅꯦ ꯑꯩꯗꯤ
ꯑꯅꯤꯃꯛ ꯑꯩ ꯌꯦꯡꯗ꯭ꯔꯤ ꯌꯦꯡꯒꯦꯅ ꯉꯔꯥꯡꯗꯤ ꯇꯧꯔꯝꯕꯅꯦ ꯑꯗꯣ ꯇꯨꯝꯒꯔꯦ ꯑꯗꯨꯝ
ꯌꯥꯝ ꯅꯨꯡꯉꯥꯏ ꯌꯥꯝ ꯅꯨꯡꯉꯥꯏ ꯃꯣꯏꯒꯤ ꯋꯥꯔꯤ ꯂꯩꯈꯠꯂꯛꯄ ꯈꯨꯜ ꯂꯩꯈꯠ ꯀꯩ ꯀꯥꯗꯣ
ꯑꯦꯛꯁꯟ ꯌꯥꯝ ꯇꯥꯏ ꯍꯥꯏꯌꯦꯕ
ꯎꯝ ꯑꯦꯛꯁꯟꯗꯣ ꯈꯔ ꯅꯨꯡꯉꯥꯏ
ꯅꯩꯊꯦꯛꯄꯤꯅꯤ
ꯈꯪꯗꯦꯅꯦ ꯁꯦꯟꯗ꯭ꯔꯥꯒꯨꯝꯕꯗ ꯑꯣꯏꯅ ꯆꯠꯂꯒ ꯋꯥꯈꯟꯖꯦ ꯑꯃꯨ ꯃꯨꯛ ꯄꯣꯊꯥꯗ꯭ꯔꯗꯤ
ꯌꯥꯏ ꯌꯥꯏ ꯌꯥꯏ ꯌꯥꯏ
ꯑꯃ ꯃꯅꯨꯡꯒꯤꯗꯣ ꯀꯔꯥꯡ ꯀꯔꯥꯡꯗ ꯍꯥꯏꯕꯗꯥꯏꯅꯦ
ꯑ ꯀꯔꯥꯡ ꯊꯥꯡꯒ ꯀꯔꯥꯡ
ꯊꯥꯡꯒ ꯀꯔꯥꯡꯗꯣ ꯑꯗꯨꯒꯗꯣ ꯌꯥꯝ ꯔꯤꯐ꯭ꯔꯦꯁꯤꯡ ꯑꯣꯏꯕꯅꯦꯕ
ꯃꯥꯅꯦ ꯑꯗꯨꯗ ꯌꯣꯒ ꯇꯧꯕ ꯌꯥꯏ
ꯌꯣꯒ ꯌꯣꯒ ꯁꯥꯔ ꯂꯝꯖꯦꯟꯒ ꯆꯦꯟꯗꯅ ꯏꯔꯣꯏꯕꯗꯤ ꯌꯥꯔꯣꯏꯅꯦ
ꯏꯔꯣꯏꯕ ꯌꯥꯕ ꯗꯔꯀꯥꯔ ꯂꯩ ꯏꯔꯣꯏꯕꯗꯤ ꯂꯣꯏ ꯌꯥꯏ ꯀꯤꯕꯩ ꯋꯥ
ꯃꯅꯤ ꯀꯤꯍꯥꯏꯕ ꯀꯌꯥꯝ ꯀꯃꯥꯏꯅ ꯇꯧꯏꯅꯣ ꯈꯪꯗꯦ ꯏꯄꯥꯛꯇꯨꯅ ꯃꯔꯨꯟ ꯑꯃ ꯆꯥꯎꯕꯅꯦ
ꯀꯃꯥꯏꯟ ꯇꯧꯕꯅꯣ ꯈꯪꯗꯦ ꯃꯣꯏꯅ
ꯎꯝ ꯃꯣꯏ ꯁꯨꯝ ꯂꯩꯔꯛꯄ ꯀꯥꯡꯕꯨꯗꯤ ꯈꯪ ꯈꯪꯗꯤ ꯈꯪꯉꯝꯅꯦꯕ
ꯈꯪꯉꯦ ꯃꯣꯏꯗꯤ ꯀꯥꯏ ꯀꯥꯏꯗ ꯀꯃꯥꯏ ꯇꯧꯕ ꯈꯣꯠꯄꯅ
ꯈꯣꯏꯗꯤ ꯈꯪꯗꯕꯅꯤꯅ ꯕꯦꯔꯥ ꯀꯥꯅꯤꯕ ꯃꯇꯦꯛ ꯃꯌꯥ ꯂꯨꯞꯄꯗꯨꯅ ꯑꯃꯅꯤꯗꯅ
ꯆꯔꯥꯡꯅꯒ ꯌꯦꯠꯂꯗꯤ ꯂꯣꯏꯔꯦꯅꯦ
ꯑꯗꯨꯅꯦ ꯍꯥꯏꯁꯦ ꯑꯗꯨꯃꯥꯏ ꯇꯧꯒꯔꯗꯤ ꯎꯄꯥꯏ ꯁꯨꯂꯩ ꯂꯩꯔꯣꯏꯗꯣꯏꯅꯦ
ꯎꯝ ꯆꯔꯥꯡ ꯌꯥꯝ ꯂꯩꯗꯅ ꯃꯣꯏꯗꯤ ꯃꯅꯨꯡ
ꯎꯝ ꯑꯗꯨꯁꯨ ꯀꯥꯎꯕꯗꯨꯁꯨ ꯐ꯭ꯔꯤ ꯆꯠꯂꯒ ꯂꯩꯗꯣꯏꯅꯦꯕ ꯅꯗ꯭ꯔꯥ ꯀꯟꯅ ꯀꯥꯎꯍꯔꯨꯕꯁꯨ ꯉꯝꯕꯗꯨꯅꯤ ꯁꯤꯡ ꯃꯅꯨꯡꯅꯤꯅ
ꯍꯣꯏ ꯅꯨꯡꯁꯤꯠꯇ ꯅꯨꯡꯁꯤꯠꯇ ꯀꯥꯎꯕꯒ ꯑꯗꯨꯝ ꯃꯥꯟꯅꯗꯣꯏꯅꯤ
ꯅꯨꯡꯁꯤꯠꯇꯥ ꯀꯥꯎ ꯍꯣꯏ ꯅꯨꯡꯁꯤꯠꯇ ꯀꯥꯎꯕꯗꯧꯅ ꯐ꯭ꯔꯤ ꯇꯥꯗꯣꯏꯅꯦꯕ ꯎꯝ
ꯏꯔꯣꯏꯕꯁꯨ ꯍꯩꯇꯦ
ꯃꯥꯅꯦ ꯕꯦꯔꯥ ꯀꯥꯗꯣꯏꯅꯦ ꯇꯧꯍꯩꯕ ꯅꯠꯇꯦꯗ ꯀꯅꯥꯅ ꯒꯦꯝ ꯅꯨꯡꯒ ꯁꯥꯟꯅꯗ꯭ꯔꯕꯣ
ꯒꯦꯝ ꯅꯨꯡꯖꯦ ꯇꯧꯗ꯭ꯔꯦ
ꯄꯞꯖꯤꯗꯣ ꯍꯦꯛ ꯍꯥꯞꯆꯤꯜꯂꯒ ꯁꯥꯟꯅꯖꯦꯅ ꯀꯟꯅ ꯍꯥꯏꯔꯤ ꯏꯃꯥꯟꯅꯕ ꯈꯔꯅ ꯍꯦꯛ ꯍꯞꯄꯥ ꯁꯟꯅ ꯌꯥꯕꯥ ꯑꯝ ꯂꯩꯌꯦꯌꯦ
ꯑꯅꯧꯕ ꯑꯦꯀꯥꯎꯟ ꯍꯥꯡꯉꯒ ꯁꯥꯥꯟꯅꯧꯋꯣ
ꯑꯗꯨꯅꯗꯤ ꯐꯕ ꯖꯥꯅꯤ
ꯅꯠꯇ꯭ꯔꯗꯤ ꯍꯥꯟꯅꯒꯤꯗꯣ ꯇꯧꯔꯗꯤ ꯍꯦꯛ ꯇꯧꯕꯒꯤ ꯆꯥꯎꯈꯠꯈ꯭ꯔꯗꯤ ꯄꯥꯝꯃꯨꯏꯗꯅ
ꯎꯝ ꯍꯥꯟꯅꯩꯒ ꯑꯝꯇ ꯂꯩꯇ꯭ꯔꯦ ꯑꯩ ꯇꯣꯛꯑꯦꯅ ꯊꯣꯛꯈꯤꯕꯗꯅ ꯃꯥꯡꯍꯟꯒꯤ ꯑꯩꯖꯦ ꯅꯣꯏꯗꯥ ꯄꯥꯎ ꯑꯃꯗꯤ ꯇꯝꯗꯧ ꯂꯩꯕꯅꯦ ꯑꯗꯣ ꯎꯝ ꯎꯝ
ꯑꯥ
ꯍꯥꯏꯕꯖꯧ ꯍꯦꯛ ꯉꯝꯗꯕ ꯍꯥꯏꯗꯣ
ꯀꯩ ꯄꯥꯎꯅꯣꯅꯦ
ꯅꯨꯡꯉꯥꯏꯇꯕ ꯄꯥꯎꯅꯤꯗ ꯑꯗꯨ ꯀꯣꯟꯅ ꯀꯣꯟꯅ ꯍꯥꯏꯖꯤꯔꯥ ꯀꯃꯥꯏꯅ ꯇꯧꯖꯤꯒꯦ ꯈꯜꯂ ꯂꯩꯔꯤꯅꯦ
ꯑꯗꯨꯝ ꯍꯥꯏꯕ ꯌꯥꯏ ꯀꯩꯅꯣ
ꯑꯥ ꯀꯩ ꯍꯥꯏꯇꯥꯔꯦ ꯑꯁꯥ ꯑꯃ ꯀꯥꯏꯒꯤꯕ ꯍꯥꯏꯇꯥꯔꯦ
ꯎꯝ
ꯑꯁꯥ ꯑꯃ ꯁꯥꯒꯠꯂꯝꯂꯕ ꯃꯇꯨꯡꯗ ꯍꯧꯖꯤꯛ ꯍꯧꯖꯤꯛꯁꯦ ꯀꯥꯏꯊꯣꯛꯈ꯭ꯔꯕ
ꯑꯥꯁ ꯑꯗꯨ ꯌꯥꯝꯅ ꯍꯧꯖꯤꯛꯀꯥꯟ ꯌꯥꯝꯅ ꯍꯧꯖꯤꯛꯀꯥꯟ ꯌꯥꯝꯅ ꯇꯧꯔꯤꯅꯤ
ꯑꯗꯨꯅꯦ ꯍꯥꯏꯖꯦ ꯄꯨꯔꯥ ꯗꯤꯄ꯭ꯔꯦꯁꯟ ꯆꯠꯀꯦꯕꯨ ꯇꯧꯔꯝꯃꯥꯝꯅꯦ
ꯎꯝ ꯅꯪ ꯍꯧꯔꯛꯇ ꯍꯧꯕ ꯀꯨꯏꯗ꯭ꯔꯤꯕꯅꯤꯅ ꯑꯃꯨꯛ ꯐꯩꯌꯦꯕ
ꯎꯝ
ꯑꯃꯔꯣꯝꯗꯗꯤ
ꯂꯣꯏꯔꯝꯗꯥꯏꯒꯤꯗ ꯑꯃ ꯂꯣꯏꯔꯝ ꯑꯥ
ꯑꯣ ꯆꯍꯤ ꯅꯧꯔꯤꯕꯩ ꯐꯩꯌꯦꯕ
ꯎꯝ ꯑꯗꯨꯏ ꯐꯥꯏꯅꯦ
ꯗꯣꯛꯇꯔꯅꯕꯨꯗꯤ ꯑꯗꯨꯝ ꯌꯥꯝ ꯂꯨꯅ ꯍꯥꯏꯗꯦ ꯑꯗꯨꯏꯖꯨ ꯀꯨꯏꯖꯨ ꯀꯨꯏꯗ꯭ꯔꯤ ꯀꯨꯏꯅ ꯂꯩꯔꯝꯗ꯭ꯔꯦꯕ ꯑꯗꯨꯝ ꯆꯠꯈ꯭ꯔꯦꯕ ꯑꯃꯨꯛ ꯇꯥꯒꯤꯗ꯭ꯔꯦ ꯃꯔꯤ ꯑꯃꯨꯛ ꯃꯨꯠꯈ꯭ꯔꯕꯣ ꯍꯜꯂꯣ ꯇꯥꯒꯤꯗ꯭ꯔꯦ ꯍꯜꯂꯣ ꯍꯜꯂꯣ